ꯎꯝ ꯇꯥꯕ꯭ꯔꫭ꯫ ꯀꯩꯗꯧꯔꯤꯒꯦ꯫ ꯇꯥꯏꯌꯦ-ꯇꯥꯏꯌꯦ꯫
ꯍꯦꯜꯂꫭ꯫
ꯇꯥꯏꯌꯦ ꯇꯥ ꯇꯥꯗꯕ꯭ꯔꯣ꯫
ꯑꯍ ꯇꯥꯔꯦ-ꯇꯥꯔꯦ꯫
ꯑꯩꯗꯤ ꯅꯪ ꯐꯨꯛꯑꯦ ꯑꯩꯗꯤ ꯅꯪ ꯐꯣꯟ ꯄꯥꯏꯈꯠꯇ꯭ꯔꯦ ꯍꯥꯏꯅ ꯐꯣꯟ ꯄꯥꯏꯈꯠꯇ꯭ꯔꯦ ꯍꯧꯖꯤꯛ ꯑꯃꯨꯛ ꯍꯥꯏꯒꯦ ꯇꯧꯔꯤꯅꯦ꯫ ꯑ ꯑꯗꯨꯒ ꯄꯥꯏꯈꯠꯂꯝꯃꯦ꯫
ꯍꯣꯏ ꯅꯣ ꯌꯥꯗꯕꯤꯒꯤꯅꯦ ꯀꯩꯁꯨ ꯇꯧꯗꯦ ꯍꯧꯖꯤꯛꯇꯤ ꯀꯩꯁꯨ ꯇꯧꯗꯦ ꯅꯪꯗꯤ
ꯌꯥꯝ ꯃꯩꯇꯩꯂꯣꯟꯒ ꯉꯥꯡꯕꯩ ꯌꯥꯝ ꯍꯩꯀꯣ ꯃꯩꯇꯩ ꯅꯨꯄꯤꯒ ꯃꯥꯜꯂꯦ
ꯒꯤ ꯇꯝꯃꯤꯕꯅꯤ
ꯌꯥꯝ ꯍꯩꯌꯦ
ꯅꯪꯗꯤ ꯌꯥꯝ ꯍꯩꯌꯦꯀꯣ
ꯁꯨ ꯍꯩꯇ꯭ꯔꯦ ꯂꯣꯏ ꯆꯍꯤ ꯑꯃ ꯍꯦꯟ ꯎꯝ ꯀꯣ ꯑꯗꯨꯒꯤ ꯑꯗꯨꯒꯤ ꯏꯃꯥꯟꯅ ꯕꯤ ꯁꯤꯁꯤꯡꯅ ꯀ꯭ꯔꯤ ꯍꯥꯏ ꯍꯪꯕꯗ ꯑꯁ ꯍꯧꯖꯤꯛꯇꯤ ꯅꯪꯒꯤ ꯃꯩꯇꯩꯂꯣꯟ ꯌꯥꯗ꯭ꯔꯦ ꯆꯤꯡꯗꯒꯤ ꯂꯥꯛꯄ ꯃꯥꯟꯈ꯭ꯔꯦ ꯍꯥꯏ
ꯑꯗꯨ ꯆꯤꯡꯗꯒꯤ ꯂꯥꯞꯄꯒꯤꯅꯤꯅ
ꯐꯠꯇꯦ ꯍꯥꯏꯕꯗꯤ ꯍꯥꯟꯅꯗꯤ ꯌꯥꯝꯅ ꯀꯩꯅꯣ ꯇꯧꯔꯝꯃꯨꯗꯦ ꯍꯥꯏꯅ ꯑꯁ ꯅꯣꯛꯄꯗꯨꯗ
ꯈꯪꯒꯦ ꯑꯗꯨꯒꯤ ꯇꯝꯂꯤꯕꯅꯦ
ꯅꯪꯗꯤ ꯌꯥꯝ ꯍꯩꯌꯦꯍꯦ ꯅꯪ ꯀꯔꯤ ꯍꯥꯏꯕ꯭ꯔꯣ ꯑꫭ ꯀꯅꯥ ꯀꯅꯥ ꯂꯩꯕ꯭ꯔꯣ ꯌꯨꯝꯗ
ꯏꯄꯥꯒ ꯏꯕꯥꯅꯤ ꯈꯇꯅꯤꯗ ꯅꯪꯗꯤ
ꯑꯩꯗꯤ ꯏꯊꯟꯗꯅꯦ ꯖꯣꯕ ꯀꯥꯔꯗ ꯆꯠꯄꯁꯤꯡ ꯍꯜꯂꯛ
ꯉꯥꯏꯀꯣ
ꯅꯣꯏꯒꯤꯗꯤ ꯆꯠꯇꯕ꯭ꯔꯥ
ꯆꯠꯇꯦ ꯈꯣꯏꯗꯤ ꯀꯅꯥꯝꯁꯨ ꯆꯠꯇꯦ ꯆꯠꯇꯦ ꯍꯣꯏ
ꯑꯣ
ꯑꯗꯨ ꯅꯣꯏꯗ ꯂꯩꯒꯨꯝꯕ ꯐꯖꯕ ꯌꯥꯎꯕ꯭ꯔꯥ ꯃꯥ ꯃꯊꯛꯇ ꯀꯥꯈꯤꯌꯦ
ꯄꯣꯠ ꯂꯧꯅꯤꯡꯉꯥꯏ
ꯎꯝ ꯍꯣꯏ ꯂꯩ ꯐꯖꯕ ꯂꯩꯗꯤ ꯑꯩꯒꯤꯁꯨ ꯄꯤꯌꯨꯅ
ꯂꯩ ꯐꯖꯕ ꯂꯩꯇꯦ ꯑꯩꯈꯣꯏꯗ ꯁ꯭ꯅꯦꯛ ꯄ꯭ꯂꯥꯟ ꯈꯛꯇ ꯇ ꯉꯥꯏꯔꯦ ꯑꯩꯈꯣꯏꯗꯤ ꯌꯦꯡꯁꯤꯟ ꯌꯦꯡꯁꯤꯟ ꯁꯤꯟꯕꯤꯅꯕ ꯃꯤ ꯂꯩꯇꯕꯅꯤꯅ ꯑꯃꯨꯛ ꯌꯨꯝ ꯂꯥꯔꯗꯤ ꯂꯣꯏꯅ ꯁꯤꯔꯝꯃꯦ ꯑꯗꯨꯒꯤ ꯑꯩꯈꯣꯏꯗꯤ ꯂꯩ ꯁꯥꯠ ꯁꯥꯠꯄ ꯑꯝꯐꯥꯎ ꯊꯥꯗꯕ꯭ꯔꯥꯕꯅꯦ ꯍꯟꯗꯛꯇꯤ
ꯍꯣꯏ ꯑꯁ ꯑꯩꯈꯣꯏꯒꯤ ꯂꯩꯥꯏꯁꯨ ꯂꯣꯏꯅ ꯑꯥ ꯀꯦꯟꯒ꯭ꯔꯦ ꯌꯥꯗ꯭ꯔꯦ
ꯑꯗꯨꯒꯤ ꯑꯩꯈꯣꯏꯗꯤ ꯐ꯭ꯂꯥꯋꯔ ꯁꯥꯠꯄ ꯂꯩ ꯁꯥꯠꯄ ꯑꯝꯐꯥꯎ ꯊꯝꯗ꯭ꯔꯤ ꯑꯦꯕꯔꯒ꯭ꯔꯤꯟ ꯉꯥꯛꯇ ꯊꯝꯈ꯭ꯔꯦ
ꯊꯝꯒꯅꯤ ꯑꯦꯚꯔꯒ꯭ꯔꯤꯟ ꯉꯥꯛꯇ ꯑꯗꯣ ꯅꯣꯏ ꯁꯅꯦꯛ ꯄ꯭ꯂꯥꯟ ꯅꯠꯇꯕ ꯑꯇꯣꯞꯄ ꯂꯩꯕ꯭ꯔꯥ ꯑꯦꯚꯔꯒ꯭ꯔꯤꯟ
ꯁꯅꯦꯛ ꯄ꯭ꯂꯥꯟ ꯅꯠꯇꯕ ꯑꯇꯣꯞꯄꯗꯤ ꯂꯩꯇꯦꯗꯥ
ꯈꯣꯏꯁꯨ ꯁꯅꯦꯛ ꯄꯥ꯭ꯂꯥꯟ ꯉꯥꯛꯇ ꯉꯥꯏꯔꯦꯗ ꯑꯥ
ꯑꯁꯅꯦꯛ ꯄ꯭ꯂꯥꯟ ꯑꯦ ꯀꯔꯤꯅꯣ ꯑ ꯎꯝ ꯑꯁ ꯅꯣꯏꯒꯤꯗꯤ ꯍꯥꯏꯔꯗꯤ ꯈꯔ ꯐꯔꯦ ꯑꯣꯔꯦ ꯍꯟꯗꯛꯁꯨ ꯊꯥ ꯑꯃ ꯍꯦꯟꯅ ꯃꯤ ꯀꯅꯥꯁꯨ ꯂꯩꯗꯕꯒꯤ ꯑꯃꯗꯤ ꯂꯩꯕꯅꯦ ꯑꯗꯨ ꯁꯤꯗꯤ ꯐꯖꯗ꯭ꯔꯦ ꯑꯗꯨ ꯂꯤꯂꯤ ꯍꯥꯏꯕ꯭ꯔꯥ ꯑꯃ ꯒ꯭ꯔꯤꯟ ꯑꯃꯥ ꯇꯧꯕꯗꯣ ꯑꯗꯨꯁꯨ ꯂꯣꯏꯅꯁꯤ ꯁꯤꯈ꯭ꯔꯦ ꯍꯧꯖꯤꯛ ꯅ ꯑꯃꯨꯛ ꯏꯁꯤꯡꯗ ꯊꯝꯕꯒꯤ ꯈꯔ ꯑꯃꯨꯛ ꯇꯧꯔꯛꯑꯦ
ꯑꯣ ꯂꯩꯒꯗꯤ ꯑꯩꯁꯨ ꯂꯥꯛꯀꯦ ꯅꯣꯡꯃ
ꯅꯣꯏꯒꯤꯅ ꯍꯦꯅꯦꯗ ꯍꯣꯏꯒꯤꯗꯤ ꯂꯩꯇꯦ
ꯂꯩꯇ ꯀꯣꯏꯒꯤꯁꯨ ꯌꯥꯗ꯭ꯔꯦ ꯂꯩꯩꯁꯤꯡ ꯂꯣꯏꯅ ꯁꯤꯈꯦ
ꯀꯩꯅ‌ꯣꯒꯤꯁꯤ ꯍꯟꯕ꯭ꯔꯣ ꯑꯁ ꯉꯁꯤ ꯍꯪ ꯍꯪꯒꯥꯝ ꯑꯀꯪꯕꯆꯥꯌꯦ
ꯍꯥꯎꯏ ꯀꯣ ꯑꯁ ꯑꯩꯈꯣꯍꯗꯤ ꯁꯧꯒꯔꯤꯅꯤꯗ
ꯁꯧ ꯒꯔꯤ ꯁꯧꯒꯔꯤ ꯍꯥ ꯁꯧꯒꯔꯤ ꯍꯥꯎꯔꯦ ꯀꯔꯤꯅꯣ
ꯑꯁ ꯆꯥꯃꯟꯈꯤꯕꯒꯤ ꯄꯦꯜꯂꯦ ꯈꯥꯔꯦ
ꯅꯨꯃꯤꯠ ꯑꯃꯗ ꯑꯅꯤꯔꯛ ꯆꯥꯕ꯭ꯔꯥꯅꯦ ꯑꯦꯁ ꯅꯨꯡꯇꯤꯒꯤ ꯆꯥꯏ
ꯨꯅꯨꯡꯇꯤꯒꯤꯅꯦ ꯆꯥꯔꯤꯁꯦ
ꯅꯨꯡꯇꯤꯒꯤ ꯆꯥꯔꯁꯨ ꯍꯥꯎꯕꯅꯦ ꯈꯪꯗꯦꯗ ꯑꯗꯨ ꯌꯦꯟꯁꯥꯡꯁꯨ ꯍꯥꯎꯗ꯭ꯔꯁꯨ ꯅꯨꯡꯇꯤꯒꯤ ꯑꯇꯣꯞ ꯑꯇꯣꯞꯄ ꯇꯣꯉꯥꯟ ꯇꯣꯉꯥꯟꯅ ꯆꯥꯔꯗꯤ ꯍꯥꯎꯕꯅꯦ꯫
ꯍꯣꯏ ꯍꯥꯎꯕꯅꯦ ꯑꯗꯣ ꯑꯩꯈꯣꯏꯒꯤ ꯅꯨꯡꯇꯤ ꯒꯤ ꯆꯥꯕꯅꯤ ꯌꯥꯗ꯭ꯔꯦ
ꯅꯣꯏꯒꯤ ꯀꯤꯆꯟ ꯒꯥꯗꯦꯟ ꯂꯩꯇꯔꯣ ꯑꯗꯨꯗ
ꯂꯥꯏꯇꯕꯒꯅꯦ
ꯑꯁ ꯑꯩꯈꯣꯏꯁꯨ ꯑꯃꯐꯥꯎ ꯂꯩꯇ꯭ꯔꯦ
ꯀꯤꯆꯥꯟ ꯒꯔꯥꯗꯦꯟ ꯂꯩꯇꯔꯦ
ꯑꯥ
ꯃꯩ ꯂꯥꯛꯄ꯭ꯔꯣ ꯀꯥꯝ ꯇꯧꯗꯦꯗ ꯁꯨꯝ ꯁꯃꯥꯟꯈꯤꯕꯩ ꯔꯨꯝꯝꯗ ꯆꯪꯕꯅꯦ ꯍꯧꯖꯤꯛꯅ
ꯍꯧꯖꯤꯛ ꯍꯧꯖꯤꯛ ꯑꯦ ꯃꯤꯅꯤꯠ ꯀꯔꯤ ꯇꯧꯕ꯭ꯔꯣ
ꯀꯩꯩꯅꯣ ꯍꯥꯏꯕ ꯍꯩꯇꯦꯅꯦꯍꯦ
ꯌꯦꯡꯕ ꯌꯥꯗꯕ ꯑ ꯑꯥꯎ ꯄꯥꯝꯃꯦ ꯉꯥꯛꯗ ꯑꯥ ꯌꯦꯡꯕ ꯌꯥꯗ꯭ꯔꯦꯕ
ꯄꯥꯝꯕꯤ ꯊꯥꯕꯤꯕꯒꯤꯔꯣ ꯀꯔꯤ ꯀꯧꯕ꯭ꯔꯥ ꯑꯩꯁꯨ ꯈꯪꯗꯦ ꯑꯩ ꯉꯥꯁꯥꯏ
ꯀꯩꯗꯧꯔꯒꯦ
ꯏꯃꯥ ꯑꯩꯅ ꯏꯃꯥꯕꯗ ꯋꯥ ꯉꯥꯡꯅꯨ ꯍꯥꯏꯕꯤꯕ ꯑꯗꯨꯒꯤ ꯑꯗꯨꯗꯒꯤ ꯍꯧꯖꯤꯛ ꯑꯩꯅ ꯀꯩꯅꯣ ꯀꯣꯅꯔꯗ ꯇꯧꯔꯒ ꯂꯩꯕ ꯀꯥꯟꯗ ꯃꯥꯅ ꯇꯃꯤꯟꯅꯅ ꯇꯃꯤꯟꯅ ꯂꯥꯛꯄꯗꯒꯤ ꯈꯪꯉꯦ ꯑ
ꯑꯣ ꯃꯣꯏ ꯂ
ꯁꯤ ꯃꯅꯤ ꯍ ꯑꯩꯒꯦꯅꯤꯂ ꯑꯄꯣ ꯃꯥꯂꯦ ꯑꯗꯤ ꯆꯔꯦ
ꯕꯤꯔꯅꯤ ꯄꯅꯤ ꯅꯃ ꯄ ꯍꯥꯏ ꯀꯔ ꯍꯦ ꯑꯩ ꯀꯔꯤꯕ ꯐꯣ ꯉꯥꯡꯅꯕ꯭ꯔꯥꯕꯣ
ꯕꯣ ꯌꯦꯡꯕ꯭ꯔꯣ
ꯎꯝ ꯕꯣ ꯉꯔꯥꯡ ꯌꯦꯡꯗꯦ ꯑꯔꯖꯦꯟꯇꯤꯅꯥꯒꯤ ꯌꯦꯡꯉꯦ ꯅꯪꯗꯤ ꯔꯣꯅꯥꯜꯗꯣꯔꯣ ꯀꯅꯥꯔꯣ ꯃꯦꯁꯤꯔꯣ ꯔꯣꯅꯥꯜꯗꯔꯣ
ꯑꯅꯤꯅꯤꯃ ꯑꯗꯨ ꯁꯄꯣꯠꯎꯣꯏꯗ
ꯑꯣ ꯑꯗꯨꯅ ꯐꯔꯦ ꯑꯁ ꯐꯦꯟ ꯃꯌꯥꯝꯗꯣ ꯎꯅꯤꯡꯗꯕ ꯗꯣ ꯑꯩꯗꯤ ꯀꯔꯤ ꯀꯔꯤꯅꯣ ꯊꯥꯒꯠꯅꯔꯒ ꯀꯔꯤ ꯃꯣꯏꯒꯤ ꯀꯔꯤ
ꯍꯣꯏ ꯍ ꯑꯗꯨꯅꯦ ꯍ ꯇꯣ ꯇꯧꯇ꯭ꯔꯁꯨ ꯌꯥꯕꯅꯤ
ꯑꯗꯨꯅꯦ ꯃꯣꯏꯅ ꯑꯗꯨ ꯇꯧꯅꯔꯒ ꯀꯔꯤ ꯃꯣꯏꯒꯤ ꯀꯥꯟꯅꯕ ꯀꯔꯤ ꯂꯥꯛꯀꯦꯔꯥ
ꯍꯣꯏ ꯑꯗꯨꯅꯤ ꯑꯩꯗꯤ ꯑꯅꯤꯃꯛ ꯁꯞꯄꯣꯔꯠ ꯇꯧꯋꯦ ꯑ ꯇꯣꯡꯃ ꯂꯑꯣꯗꯕꯣ ꯌꯦ ꯑ
ꯍ ꯀꯩꯅꯣ ꯀꯔꯤ ꯑꯩꯒꯤ ꯐꯣꯟꯗ ꯌꯦꯡꯕꯅꯦ ꯍꯣꯏ ꯇꯨꯝꯃꯒ ꯌꯦꯡꯕ ꯐꯃꯨꯡꯗ ꯂꯩꯔꯒ
ꯎꯝ
ꯊꯦꯡꯃꯟꯕꯗꯨꯗ ꯅꯨꯡꯉꯥꯏꯇꯦ ꯕꯣꯜꯗꯣ ꯈꯔ ꯅꯜꯗꯤ
ꯍꯣꯏ ꯈꯪ ꯃꯥꯗꯤꯦ ꯐꯥꯎ ꯊꯝꯅꯤ ꯌꯥꯝ ꯍꯦꯉꯗ
ꯎꯝ ꯑꯗꯨꯒꯤ ꯐꯔꯛ ꯇꯥꯏꯌꯦ
ꯅꯪꯁꯤꯦ ꯌꯨꯝꯗ ꯂꯥꯛꯑꯁꯨ ꯑꯝꯇ ꯆꯠꯊꯣꯛ
ꯣꯜꯗꯣ ꯌꯦꯡꯅꯤꯗꯤ ꯑꯗꯨꯝ ꯌꯦꯡꯕ ꯏꯟꯇ꯭ꯔꯦꯁ ꯂꯥꯛꯈ꯭ꯔꯦ ꯍꯥꯏꯕ꯭ꯔꯥ
ꯈꯨꯟꯗ ꯂꯥꯛꯑꯁꯨ ꯑꯝꯇ ꯆꯠꯊꯣꯛꯇꯕ ꯃꯥꯜꯂꯦꯕ
ꯑꯩꯔꯣ
ꯑꯁꯁꯨ ꯎ ꯇ ꯍꯣꯏ
ꯆꯠꯂꯤꯉꯥꯏ ꯂꯩꯇꯦ ꯆꯠꯂꯤꯉꯥꯏ ꯃꯐꯝꯁꯨ ꯂꯩꯇꯦ ꯊꯕꯛꯅ
ꯀꯅꯔ ꯃꯗꯤ ꯍꯣꯏ ꯌꯥꯝꯗꯤ ꯌꯥꯝ ꯉꯝꯒꯅꯤꯀꯣ ꯍꯟꯗꯛꯇꯤ
ꯌꯥꯝꯃꯟꯕꯗꯨꯗ ꯌꯥꯗ꯭ꯔꯦ ꯅꯨꯡꯅꯨꯡꯇꯤ ꯍꯤꯒꯤ ꯅꯪꯒꯤꯁꯨ ꯊꯕꯛ ꯌꯥꯝꯃꯤ ꯑꯗꯨꯗꯤ ꯎꯝ
ꯍ ꯌꯥꯃꯤ ꯀꯣꯏꯗꯤ ꯇꯥꯟꯗꯅꯤꯅ
ꯑꯁ ꯅꯪ ꯅꯣꯏꯒꯤꯗꯤ ꯁꯦꯡ ꯁꯦꯡꯅꯤꯡꯉꯥꯏ ꯂꯩꯇ꯭ꯔꯦꯍꯦ ꯂꯣꯏꯅꯃꯛ ꯃꯐꯝ ꯆꯥ ꯆꯥꯅ ꯊꯝꯈ꯭ꯔꯕꯗꯣ
ꯇꯟꯕꯒꯤꯅꯦ ꯁꯅꯤꯌꯥꯜꯂꯤ ꯌꯥꯝꯕꯒꯦ ꯑꯗꯨ ꯅꯪ ꯂ ꯎ ꯇꯔꯒꯦꯗ꯭ꯔ
ꯂꯧ ꯂꯩ ꯂꯩ ꯑꯠꯇꯦ ꯑꯩꯈꯣꯏꯗꯤ
ꯑꯣ ꯑꯗꯣ ꯅꯣꯏ ꯃꯈꯥꯗ ꯂꯩꯕꯗꯨꯗꯤ ꯆꯠꯂꯣꯏꯗ꯭ꯔꯣ
ꯑꯗꯨꯁꯨ ꯑꯗꯨꯁꯨ ꯁꯨꯡꯆꯠ ꯆꯠꯂꯔꯣꯏ ꯍꯟꯗꯛꯇꯤ
ꯑꯣ
ꯂꯧꯕꯨꯛ ꯆꯠꯂꯔꯣꯏ ꯍꯟꯗꯛꯇꯤ ꯆꯠꯅꯤꯡꯉꯥꯏꯁꯨ ꯑꯦ ꯃꯕꯣꯏ ꯀꯩꯅꯣꯈꯣꯏꯅ ꯂꯧꯗꯨ ꯀꯔꯤ ꯑꯕꯨꯡ ꯆꯝ ꯆꯝꯗꯥꯡꯒ ꯈꯣꯏꯅ ꯇꯧꯈ꯭ꯔꯕꯅꯦꯕ ꯑꯗꯨꯒꯤ ꯑꯩꯈꯣꯏ ꯆꯠꯅꯤꯡꯉꯥꯏ ꯈꯪꯗꯦ ꯀꯧꯔꯛꯀꯦꯔ ꯀꯧꯔꯛꯑꯁꯨ ꯆꯠꯂꯔꯣꯏꯗ ꯑꯩꯗꯣ ꯊꯔꯣꯏ ꯆꯅꯤꯡꯝꯕ ꯑꯗꯨ ꯑꯗꯨ ꯈꯨꯟꯕ ꯆꯠꯄꯗꯤ ꯇꯟꯕ
ꯈꯨꯟꯕ ꯆꯠꯁꯤꯅ ꯅꯣꯡꯃꯥ ꯂꯩ ꯕ꯭ꯔꯣ ꯌꯥꯝ ꯂꯩꯕ꯭ꯔꯣ
ꯑꯩꯁꯨ ꯀꯨꯝꯗ꯭ꯔꯤꯌꯦ ꯑꯃꯐꯥꯎ ꯀꯨꯝꯗ꯭ꯔꯤ ꯑꯗꯨ ꯂꯩꯔꯝꯒꯅꯤ ꯆꯠꯁꯦꯗꯤꯠ ꯆꯠꯂꯣ ꯍꯥꯏꯔꯛꯄꯅꯦ ꯉꯔꯥꯡꯗꯣ ꯑꯩꯒꯤ ꯏꯆꯦ ꯑꯃ ꯀꯩꯅꯣꯗ ꯂꯩꯕꯗꯣ ꯃꯈꯐꯝ ꯄꯣꯟꯊꯣꯛꯇ ꯂꯩꯕꯗꯣ ꯑꯗꯨꯅ ꯂꯥꯛ ꯈꯣꯛ ꯅꯥꯑꯦ ꯍꯥꯏꯅꯀꯣ ꯂꯧꯕ ꯆꯠꯄꯤꯌꯣ ꯍꯥꯏ ꯑꯩꯉꯣꯟꯗ ꯑꯦꯁ ꯑꯩ ꯐꯥꯎ ꯑꯩ ꯆꯥꯅꯤꯡꯉꯥꯏꯐꯥꯎ ꯆꯠꯅꯤꯡꯗ꯭ꯔꯤꯉꯩꯁꯤꯗ ꯅꯪꯒꯤ ꯅꯪꯒꯤ ꯀꯩꯗꯧꯕꯒꯤ ꯆꯠꯇꯣꯏꯅꯣ ꯍꯥꯏꯕꯤꯕ ꯑꯗꯨꯒꯤ ꯃꯥꯁꯨ ꯅꯣꯛꯑꯒ ꯂꯩꯌꯦ ꯑꯩꯒꯤ ꯈꯣꯡ ꯅꯥꯑꯦ ꯑꯩꯒꯤ ꯂꯧ ꯈꯨꯟꯕ ꯆꯠꯄꯤꯌꯣ ꯍꯥꯏ
ꯑꯣ ꯑꯗꯨ ꯆꯠꯁꯤꯅ ꯅꯣꯡꯃ ꯅꯪ ꯆꯠꯀꯦ ꯍꯥꯏꯗꯤ ꯀꯛꯑꯣ ꯑꯩꯕꯨꯁꯨ ꯑꯩꯁꯨ ꯆꯥꯅꯤꯡꯉꯦ ꯆꯥꯎꯕ꯭ꯔ ꯄꯤꯛꯄ꯭ꯔꯣꯀꯣ
ꯈꯪꯗꯦ ꯍꯥꯏꯕꯗꯤ ꯕꯖꯥꯔꯒꯤ ꯌꯣꯟꯕꯗꯨꯗꯒꯤꯗꯤ ꯑꯁꯤꯅ ꯍꯦꯟꯅ ꯍꯥꯎꯒꯅꯤ ꯑꯗꯨꯒꯤ ꯆꯥꯔꯤ ꯆꯪꯅꯤꯡꯕ ꯅꯍꯥꯟ ꯑꯩꯈꯣꯏ ꯕꯖꯔꯗ ꯏꯝꯐꯥꯜꯗ ꯀꯤꯂꯣ ꯑꯃ ꯑꯦꯛꯀꯦ ꯀꯧ ꯑꯃꯗ ꯁꯤꯛꯁꯇꯤ ꯁꯚꯦꯟꯇꯤ ꯑꯗꯨꯝ ꯄꯤꯕꯅꯦ
ꯑꯣ ꯑꯁꯤꯗꯗꯤ ꯌꯥꯡꯈꯩ ꯌꯥꯡꯈꯩꯒꯤ ꯌꯣꯜꯂꯦ ꯍꯥꯏꯕꯅꯦ
ꯑꯣ
ꯑꯩꯈꯣꯏ ꯈꯨꯟ ꯑꯉ ꯁꯤ ꯈꯔ ꯈꯨꯟꯕ ꯆꯠꯄ ꯃꯥꯜꯂꯦ ꯅꯍꯥꯟꯈꯥꯏ ꯌꯥꯡꯈꯥꯏ ꯑꯗꯨꯝ ꯌꯣꯟꯕ ꯃꯥꯜꯂꯦ
ꯎꯝ ꯎꯝ ꯍꯟꯗꯛ ꯑꯩꯈꯣꯏꯒꯤꯁꯨ ꯍꯥꯎꯇꯕ ꯎꯝ ꯀꯔꯤ ꯍꯥꯏꯕ꯭ꯔꯥ ꯍꯣꯏ ꯁꯥꯕꯅꯦ ꯀꯅꯥꯒꯤ ꯂꯧꯕꯨꯛꯇ ꯌꯥꯝꯃꯦ ꯍꯥꯏꯕ꯭ꯔꯥ
ꯅꯣꯏ ꯃꯈꯥꯒꯤꯗꯣ ꯌꯥꯝꯕ ꯃꯥꯜꯂꯦꯅꯦ ꯅꯣꯏ ꯃꯈꯥꯒꯤꯗꯣ ꯑꯗꯨꯗ ꯌꯥꯝꯕ ꯃꯥꯜꯂꯦ ꯑ ꯍꯣꯏ ꯁꯤ ꯃꯊꯛꯇꯗꯤ ꯄꯥꯛ ꯂꯩꯗꯕ ꯃꯥꯂꯦꯗ
ꯑꯣ ꯅꯣꯏ ꯂꯧ ꯎꯗꯕ꯭ꯔꯥꯥꯟ ꯍꯟꯗꯛꯇꯤ ꯍꯟꯗꯛꯇꯤ ꯅꯣꯏ ꯂꯧ ꯀꯩꯅꯣ ꯇꯧꯗ꯭ꯔꯦ ꯀꯅꯥꯈꯣꯏꯅ ꯇꯧꯕ꯭ꯔꯥ ꯍꯟꯗꯛꯇꯤ
ꯀꯅ ꯑꯗꯨꯝ ꯇꯧꯋꯤꯗ ꯏꯕꯣ ꯍꯣꯏꯅ ꯉꯝꯗ꯭ꯔꯦ ꯍꯥꯏ ꯅꯒꯤ
ꯅꯣꯏꯗꯤ ꯆꯦꯡꯒꯤ ꯂꯧꯁꯨ ꯇꯧꯋꯦꯅ ꯍꯟꯗꯛ
ꯍꯣꯏ ꯊꯤꯡꯒꯤ ꯇꯧꯋ ꯍꯟꯗꯧꯗꯤꯤ
ꯎꯝ ꯑꯗꯨꯅ ꯐꯔꯦ ꯁꯣꯝꯕꯣꯔꯣ ꯋꯥꯟ ꯇꯥꯗꯣꯔꯦ ꯂꯟꯊꯣꯛꯍꯜꯂꯨ ꯄꯨꯡ ꯑꯃ ꯇꯥꯗꯧꯔꯦ ꯍꯥꯏꯕ
ꯑꯗꯣ ꯅ ꯃꯣꯏꯗ ꯄꯥꯠꯇꯕꯁꯤꯡꯗꯣ ꯌꯥꯝ ꯉꯟꯅ ꯉꯟꯅ ꯥꯏꯀꯣ
ꯖꯣꯞ ꯀꯥꯔꯗ ꯆꯠꯄꯁꯤꯡ ꯍꯣꯏ ꯕꯣꯔꯣ ꯃꯈꯥꯏ ꯑꯗꯨꯋꯥꯏꯗ ꯂꯥꯛꯄ
ꯑꯣ ꯅꯪ ꯅꯪꯒꯤꯗꯤ ꯂꯩꯇꯕ꯭ꯔꯣ
ꯑꯩꯒꯤ ꯂꯩꯇꯕ ꯃꯥꯜꯂꯦ ꯈꯪꯗꯦ ꯏꯃꯥꯒꯤ ꯏꯃꯥꯒ ꯖꯩ ꯈꯛꯇꯪ ꯂꯩꯌꯦ ꯍꯥꯏꯌꯦꯦ ꯏꯃꯥꯒ ꯖꯩꯂꯨꯒꯤ ꯃꯕꯥꯅꯤꯒꯤ ꯃꯃꯤꯡ ꯈꯛꯇꯪ ꯌꯥꯎꯏꯤ ꯑꯣ ꯀꯪꯗ꯭ꯔꯦ ꯑꯁ ꯇꯅꯤꯡꯗꯦꯒꯔꯣ
ꯑꯩꯒꯤ ꯁꯦꯝꯦꯝ ꯆꯔꯅ ꯈꯜꯂꯤ
ꯃꯧꯁꯤꯡ ꯆꯠꯄꯗꯨꯅ ꯐꯔ ꯅꯪꯁꯨ ꯁꯦꯝꯒꯦ ꯍꯥꯏꯕ꯭ꯔꯣ ꯅꯪꯁꯨ ꯆꯠꯀꯦꯔꯅꯦ
ꯍꯣꯏ ꯑꯩꯣꯏ ꯑꯩ ꯈꯨꯟꯗ ꯂꯥꯛꯑꯗꯤ ꯈꯔ ꯅꯨꯡꯉꯥꯏꯗꯕ ꯃꯥꯟꯗ
ꯑꯗꯨ ꯃꯤ ꯃꯌꯥꯝ ꯄꯨꯂꯞ ꯄꯨꯂꯞ ꯆꯠꯂꯦ ꯑꯗꯨꯒꯤ